ꯇꯞ
ꯑꯣ ꯇꯥꯏ ꯇꯥꯏ
ꯑꯣ ꯇꯥꯢ
ꯀꯩꯒꯤꯅꯣ ꯅꯪꯅ ꯇꯧꯔꯛꯄ ꯌꯥꯗ꯭ꯔꯤꯗꯤ
ꯈꯪꯗꯦ ꯃꯣꯏ ꯀꯩꯅꯣ ꯇꯧꯔ ꯂꯩ ꯈꯣꯏ ꯁꯤ ꯍꯥꯄꯛꯄ ꯏꯌꯥꯝꯕꯗꯨꯗ ꯍꯣꯔꯦꯟ ꯍꯪꯉꯒꯦ
ꯎꯝ ꯀꯔꯤ ꯍꯥꯏꯔꯛꯀꯦ
ꯑ ꯍꯪꯗ꯭ꯔꯤꯌꯦ
ꯎꯝ ꯑꯗꯨꯝ ꯍꯟꯖꯤꯟ ꯍꯟꯖꯤꯟ ꯇꯧꯔꯗꯤ ꯌꯥꯔꯛꯄꯁꯨ ꯌꯥꯏꯗꯥ
ꯑꯣ
ꯀꯌꯥ ꯁꯨꯔꯦ ꯅꯪꯒꯤꯗꯤ ꯊꯕꯛꯁꯦ
ꯑꯩꯒꯤꯁꯦ ꯀꯩꯅꯣ ꯇꯧ ꯇꯔꯥꯃꯉꯥꯗꯤ ꯁꯨꯈ꯭ꯔꯦ ꯑꯗꯒꯤ ꯁꯤꯅꯣ ꯆꯠꯂꯒ ꯃꯔꯤ ꯑꯃꯁꯨ ꯌꯥꯎꯔ ꯄꯨꯜꯂꯞꯅ ꯇꯔꯥꯃꯄꯜꯗꯤ ꯁꯨꯏ
ꯎꯝ ꯑꯩꯁꯤ ꯁꯤꯅꯅꯨꯡ ꯆꯠꯄꯗꯤ ꯈꯔꯗꯤ ꯌꯥꯎꯔꯤ ꯑꯗꯨꯒ ꯁꯤꯒ ꯀꯩꯅꯣꯁꯤꯗ ꯂꯩꯔꯝꯒꯅꯤ ꯇ꯭ꯋꯦꯟꯇꯤ ꯋꯥꯟ ꯇ꯭ꯋꯦꯟꯇꯤ ꯀꯔꯤ ꯍꯥꯏꯇꯥꯔꯦ ꯀꯨꯟꯅꯤꯊꯣꯏ
ꯑꯣ
ꯑꯗꯥꯏꯁꯨꯗꯧꯔꯕꯅꯤꯅꯥ
ꯏꯌꯥꯝꯕꯩ ꯂꯤꯁꯤꯡ
ꯁꯤꯅꯣꯁꯦ ꯃꯔꯤ ꯃꯔꯤꯗꯤ ꯌꯥꯎꯋꯦ
ꯑꯣ
ꯑꯗꯒꯤ ꯋꯥꯔꯤ ꯁꯥꯟꯅꯕꯒꯤ ꯃꯇꯝꯗꯣ ꯀꯨꯟ ꯃꯉꯥ ꯈꯛꯇ ꯌꯧꯕ ꯑꯃꯁꯨ ꯌꯥꯎꯔꯤꯅꯦ
ꯎꯝ
ꯀꯃꯥꯏꯅ ꯇꯧꯕꯅꯣ ꯈꯪꯗꯦ ꯃꯁꯥꯅ ꯑꯗꯨꯝ ꯑꯣ ꯀꯩꯅꯣꯗ ꯃꯁꯥꯅ ꯀꯛꯆꯈꯤꯕ ꯀꯩꯅꯣꯗ ꯑꯃ ꯌꯥꯎꯋꯦꯕ
ꯑꯥ
ꯅꯍꯥꯟꯒꯤ ꯑꯃ ꯑꯅꯤ ꯊꯤꯕꯤꯗꯨꯅ ꯐꯕ꯭ꯔꯣ
ꯑ ꯑꯗꯨ ꯌꯥꯏ ꯏꯌꯥꯝꯕ ꯑꯗꯨꯝ ꯑꯩ ꯍꯧꯔ ꯍꯧꯖꯔꯛꯑꯒꯦ
ꯍꯣꯏ ꯍꯣꯏ
ꯑꯃ ꯑꯅꯤ ꯑꯍꯨꯝ ꯃꯔꯤ ꯇꯔꯨꯛ ꯇꯔꯦꯠ ꯅꯤꯄꯥꯥꯟ ꯃꯥꯄꯟ ꯇꯔꯥ
ꯇꯔꯥꯃꯥꯊꯣꯏ ꯇꯔꯥꯅꯤꯊꯣꯏ ꯇꯔꯥꯍꯨꯝꯗꯣꯏ ꯇꯔꯥꯃꯔꯤ ꯇꯔꯥꯃꯉꯥ ꯇꯔꯥꯇꯔꯨꯛ ꯇꯔꯥꯇꯔꯦꯠ ꯇꯔꯥꯅꯤꯄꯥꯟ ꯇꯔꯥꯃꯥꯄꯟ ꯀꯨꯟ
ꯀꯨꯟꯃꯥꯊꯣꯏ ꯀꯨꯟꯅꯤꯊꯣꯏ ꯀꯨꯟꯍꯨꯝꯗꯣꯏ ꯀꯨꯟꯃꯔꯤ ꯀꯨꯟꯃꯉꯥ ꯀꯨꯟꯇꯔꯨꯛ ꯀꯨꯟꯇꯔꯦꯠ ꯀꯨꯟꯅꯤꯄꯥꯟ ꯀꯨꯟꯃꯥꯄꯟ ꯀꯨꯟꯊ꯭ꯔꯥ
ꯀꯨꯟꯊ꯭ꯔꯥꯃꯥꯥꯊꯣꯏ ꯀꯨꯟꯊ꯭ꯔꯥꯅꯤꯊꯣꯏ ꯀꯨꯟꯊ꯭ꯔꯥꯍꯨꯝꯗꯣꯏ ꯀꯨꯟꯊ꯭ꯔꯥꯃꯔꯤ ꯀꯨꯟꯊ꯭ꯔꯥꯃꯉꯥ ꯀꯨꯟꯊ꯭ꯔꯥꯇꯔꯨꯛ ꯀꯨꯟꯊ꯭ꯔꯥꯇꯔꯦꯠ ꯀꯨꯟꯊ꯭ꯔꯥꯅꯤꯄꯥꯟ ꯀꯨꯟꯊ꯭ꯔꯥꯃꯥꯄꯟ ꯅꯤꯐꯨ
ꯅꯤꯐꯨꯃꯥꯊꯣꯏ ꯅꯤꯐꯨꯅꯤꯊꯣꯏ ꯅꯤꯐꯨꯍꯨꯝꯗꯣꯏ ꯅꯤꯐꯨꯃꯔꯤ ꯅꯤꯐꯨꯃꯉꯥ ꯅꯤꯐꯨꯇꯔꯨꯛ ꯅꯤꯐꯨꯇꯔꯦꯠ ꯅꯤꯐꯨꯅꯤꯄꯥꯟ ꯌꯥꯡꯈꯩ
ꯌꯥꯡꯈꯩ ꯃꯥꯊꯣꯏ ꯌꯥꯡꯈꯩꯅꯤꯊꯣꯏ ꯌꯥꯡꯈꯩꯍꯨꯝꯗꯣꯏ ꯌꯥꯡꯈꯩꯃꯔꯤ ꯌꯥꯡꯈꯩ ꯃꯉꯥ ꯌꯥꯡꯈꯩ ꯇꯔꯨꯛ ꯌꯥꯡꯈꯩꯇꯔꯦꯠ ꯌꯥꯡꯈꯩ ꯅꯤꯄꯥꯟ ꯌꯥꯡꯈꯩ ꯃꯥꯄꯟ ꯍꯨꯝꯐꯨ
ꯆꯥꯝꯃꯒ ꯑꯃ ꯆꯥꯝꯃꯒ ꯑꯅꯤ ꯆꯥꯝꯃꯒ ꯑꯍꯨꯝ ꯆꯥꯝꯃꯒ ꯃꯔꯤ ꯆꯥꯝꯃꯉꯥ ꯆꯥꯝꯃꯒ ꯇꯔꯨꯛ ꯆꯥꯝꯃꯒ ꯇꯔꯦꯠ ꯆꯥꯝꯃꯒ ꯅꯤꯄꯥꯟ ꯆꯥꯝꯃꯒ ꯃꯥꯄꯟ ꯆꯥꯝ ꯀꯨꯟ
ꯌꯥꯡꯈꯩ ꯅꯤꯐꯨꯃꯥꯄꯟ ꯅꯤꯐꯨꯅꯤꯄꯥꯟ ꯅꯤꯐꯨ ꯇꯔꯦꯠ ꯑꯁꯨꯃꯥꯏꯅ ꯍꯥꯏꯔꯁꯨ ꯌꯥꯎꯔꯝꯒꯅꯤ
ꯑꯥ ꯌꯥꯏ ꯌꯥꯝ
ꯁꯝ ꯆꯥꯡ ꯌꯦꯡꯕꯅꯤꯗ ꯌꯥꯡꯈꯩ ꯃꯥꯄꯟ ꯍꯨꯝꯐꯨ ꯍꯨꯝꯐꯨꯃꯥꯊꯣꯏ ꯍꯨꯝꯐꯨꯅꯤꯊꯣꯏ ꯍꯨꯝꯐꯨ ꯍꯨꯝꯗꯣꯏ ꯍꯨꯝꯐꯨ ꯃꯔꯤ ꯍꯨꯝꯐꯨꯃꯉꯥ ꯍꯨꯝꯐꯨꯇꯔꯨꯛ ꯍꯨꯝꯐꯨ ꯇꯔꯦꯠ ꯍꯨꯝꯐꯨꯅꯤꯄꯥꯟ ꯍꯨꯝꯐꯨ ꯃꯥꯄꯟ ꯍꯨꯝꯐꯨꯇꯔꯥ ꯃꯈꯥ ꯍꯥꯏꯔꯛꯑꯣ
ꯑꯥ ꯆꯥꯝ ꯌꯥꯡꯈꯩ ꯆꯥꯝꯃꯒ ꯌꯥꯡꯈꯩ ꯃꯥꯊꯣꯏ ꯆꯥꯝꯃꯒ ꯌꯥꯡꯈꯩ ꯅꯤꯊꯣꯏ ꯆꯥꯝꯃꯒ ꯌꯥꯡꯈꯩꯍꯨꯝꯗꯣꯏ ꯆꯥꯝꯃꯒ ꯌꯥꯡꯈꯩ ꯃꯔꯤ ꯆꯥꯝꯃꯒ ꯌꯥꯡꯈꯩ ꯃꯉꯥ ꯆꯥꯝꯃꯒ ꯌꯥꯡꯈꯩꯇꯔꯨꯛ ꯆꯥꯝꯃꯒ ꯌꯥꯡꯈꯩꯇꯔꯦꯠ ꯆꯥꯝꯃꯒ ꯌꯥꯡꯈꯩ ꯅꯤꯄꯥꯜ ꯆꯥꯝꯃꯒ ꯌꯥꯡꯈꯩ ꯃꯥꯄꯜ ꯆꯥꯝꯃ ꯅꯤꯐꯨ
ꯑꯃ ꯑꯅꯤ ꯑꯍꯨꯝꯨ ꯃꯔꯤ ꯃꯉꯥ ꯇꯔꯨꯛ ꯇꯔꯦꯠ ꯅꯤꯄꯥꯟ ꯃꯥꯄꯟ ꯇꯔꯥ ꯀꯨꯟꯐꯧ ꯊꯤꯔꯛꯀꯦ ꯇꯔꯥꯃꯥꯊꯣꯏ ꯇꯔꯥꯅꯤꯊꯣꯏ ꯇꯔꯥꯍꯨꯝꯗꯣꯏ ꯇꯔꯥꯃꯔꯤ ꯇꯔꯥꯃꯉꯥ ꯇꯔꯥ ꯇꯔꯨꯛ ꯇꯔꯥꯇꯔꯦꯠ ꯇꯔꯥ ꯅꯤꯄꯥꯜ ꯇꯔꯥꯃꯄꯜ ꯀꯨꯟ
ꯀꯨꯟꯃꯥꯊꯣꯏ ꯀꯨꯟꯒ ꯅꯤꯊꯣꯏ ꯀꯨꯟꯒ ꯍꯨꯝꯗꯣꯏ ꯀꯨꯟꯃꯔꯤ ꯀꯨꯟꯃꯉꯥ ꯀꯨꯟꯇꯔꯨꯛ ꯀꯨꯟꯇꯔꯦꯠ ꯀꯨꯟꯅꯤꯄꯥꯟ ꯀꯨꯟꯃꯥꯄꯟ ꯀꯨꯟꯊ꯭ꯔꯥ ꯀꯨꯟꯊ꯭ꯔꯥ ꯃꯥꯊꯣꯏ ꯀꯨꯟꯊ꯭ꯔꯥ ꯃꯔꯤ ꯀꯨꯟꯊ꯭ꯔꯥ ꯇꯔꯨꯛ ꯀꯨꯟꯊ꯭ꯔꯥ ꯃꯥꯄꯟ ꯌꯥꯡꯈꯩ
ꯅꯤꯐꯨ ꯅꯤꯐꯨꯃꯥꯊꯣꯏ ꯅꯤꯐꯨꯅꯤꯊꯣꯏ ꯅꯤꯐꯨ ꯍꯨꯝꯗꯣꯏ ꯅꯤꯐꯨ ꯃꯔꯤ ꯅꯤꯐꯨ ꯃꯉꯥ ꯅꯤꯐꯨ ꯇꯔꯨꯛ ꯅꯤꯐꯨꯇꯔꯦꯠ ꯅꯤꯐꯨꯅꯤꯄꯥꯜ ꯅꯤꯐꯨꯃꯄꯟ ꯌꯥꯡꯈꯩ
ꯌꯦꯡꯈꯩ ꯃꯥꯊꯣꯏ ꯌꯦꯡꯈꯩꯅꯤ ꯊꯣꯏ ꯌꯥꯡꯈꯩ ꯍꯨꯝꯗꯣꯏ ꯌꯥꯡꯈꯩ ꯃꯔꯤ ꯌꯥꯡꯈꯩ ꯃꯉꯥ ꯌꯥꯡꯈꯩ ꯇꯔꯨꯛ ꯌꯥꯡꯈꯩꯇꯔꯦꯠ ꯌꯥꯡꯈꯩ ꯅꯤꯄꯥꯟ ꯌꯥꯡꯈꯩ ꯃꯥꯄꯜ ꯍꯨꯝꯐꯨ
ꯐꯨ ꯃꯥꯥꯊꯣꯏ
ꯌꯥꯝ ꯇꯥꯕ꯭ꯔꯣ ꯇꯥꯕꯅꯦꯕ ꯇꯥꯕꯤ ꯍꯕꯔ ꯃꯥ ꯀꯩꯝꯇ ꯇꯗ꯭ꯔꯦ ꯏꯌꯥꯝꯕꯅ ꯉꯥꯡꯕꯁꯤꯡꯘꯣ ꯑꯗꯨꯝ ꯋꯥꯔꯤ ꯁꯥꯟꯅ ꯑꯗꯨꯝ ꯂꯩꯔꯁꯦ ꯑꯩ ꯑꯗꯨꯝ ꯋꯥꯔꯤ ꯑꯗꯨꯝ ꯑꯗꯨꯒ ꯏꯌꯥꯝꯕ ꯃꯔꯛ ꯃꯔꯛꯇ ꯑꯃꯨꯛ ꯁꯥ ꯌꯥꯝꯕꯅ ꯃꯤꯅꯤꯠ ꯑ ꯅꯤꯄꯥꯜ ꯁꯨꯕꯗꯩ ꯑꯃꯨꯛ